ꯌꯥꯔꯕ ꯇꯥꯔꯕ
ꯇꯥꯔꯦ ꯇꯥꯔꯦ ꯅꯪ ꯇꯥꯛꯑꯕꯣ
ꯆꯔ
ꯀꯩ ꯇꯧꯈ꯭ꯔꯕ
ꯍꯣꯏꯔꯖ ꯆꯛꯄꯒ ꯐꯤꯔꯣꯟ ꯍꯣꯡꯇꯣꯛꯑꯦ ꯑꯗꯨꯒ ꯐꯃꯨꯡꯗ ꯉꯥꯏꯍꯥꯛ ꯍꯤꯞꯄꯨꯔꯦ ꯑꯗꯨꯗꯨꯒ ꯑꯃꯨꯛ ꯐꯪꯃꯤ ꯕꯣꯗ ꯀ ꯄꯥꯈꯜꯂ ꯑꯃꯨꯛ ꯐꯝꯃꯦ ꯆꯧꯈ꯭ꯔꯤꯗ ꯇꯕ ꯃꯃꯥꯡꯗ
ꯂꯥꯏꯛ ꯇ ꯀ ꯂꯥꯏꯛ ꯄꯗ ꯋꯥꯔꯤꯗꯤ
ꯍꯧꯖꯤꯛ ꯑꯩꯁꯦ ꯈꯪꯗꯦ ꯄꯥꯗ꯭ꯔꯤꯔꯤꯕꯩ ꯄꯥꯗ꯭ꯔꯤꯕ ꯉꯥꯛꯇ ꯉꯥꯏꯔꯕꯅꯤꯅ ꯈꯪꯗꯦ ꯀꯔꯝꯕ ꯄꯥꯜꯂꯤꯅꯣ ꯆꯇ ꯑ ꯕꯦꯀ ꯝꯕꯀꯥꯥꯁ ꯑꯩ ꯊꯥꯅꯤ ꯊꯥꯅꯤ ꯀ ꯈꯅ ꯃꯥꯥꯟꯗꯅꯦ
ꯎꯝꯅꯦꯁꯦ ꯐꯣꯡꯗ ꯒ꯭ꯌꯥꯟ ꯇꯥꯗꯤ ꯊꯥꯗꯤ ꯊꯥꯅꯤꯡꯉ ꯄꯩꯁꯥ ꯑꯗꯨꯒꯤ ꯈꯜꯂꯒ
ꯍꯣꯏ
ꯐꯥꯎꯕꯗꯤ ꯉꯝꯗꯧ ꯃꯥꯟꯗꯦ ꯊꯥ ꯑꯃꯗ ꯄꯥꯔꯒ ꯀꯌꯥꯝ ꯊꯥꯥꯎꯟꯇ
ꯎꯝ ꯃꯥꯂ
ꯀꯃꯨ ꯄꯥꯕ ꯃ ꯊꯅꯠꯇꯧ
ꯣꯅꯤꯅꯤ ꯈꯝꯗꯧ ꯃꯥꯟꯗꯦꯅꯦ ꯑꯗꯨꯗꯤ ꯇꯦꯄꯣ ꯃꯥꯁꯦ ꯎꯝ ꯑꯃꯗ ꯑꯦꯗꯃꯤꯁꯟ ꯇꯧꯁꯟꯗꯦ ꯑꯗꯨ ꯄꯩꯁꯥ ꯍꯥꯏ ꯌꯥꯝ ꯌꯥꯝꯃꯦ ꯍꯥꯏꯌꯦ ꯀꯩꯅꯣꯒꯤꯗꯣ ꯄ ꯇꯇꯝꯕꯗꯣ ꯌꯥꯝ ꯌꯥꯝꯃꯦ ꯍꯥꯏꯌꯦ ꯏ ꯄꯥꯟ ꯅꯨꯡꯉꯕ ꯈꯪꯗ
ꯀꯣꯝꯄ꯭ꯌꯨ ꯇꯧꯔꯒꯦꯔꯣ
ꯍꯣꯏ ꯃꯣꯏꯒꯤꯗꯨ ꯁꯤꯌꯨꯇꯤ ꯊꯥꯗ ꯌꯥꯝꯕꯅꯦꯕ ꯈꯋꯥꯗꯦ ꯍ ꯃꯦ ꯄꯤ ꯃꯥ ꯈ꯭ꯏ ꯍꯣꯡꯕꯗ ꯍ꯭ꯌꯃꯦꯟ ꯔꯥꯏꯠꯁꯨꯅ ꯏꯍꯨ ꯍꯦ
ꯍ꯭ꯌꯨꯃꯦꯟ ꯔꯥꯏꯠꯀꯤ ꯗꯤꯄ꯭ꯂꯣꯃꯥꯁꯤꯅ ꯀꯃꯥꯏꯅ ꯇꯧꯗꯦꯕ
ꯑꯗꯨꯝ ꯑꯃ ꯂꯩ ꯍꯥꯏ ꯍ꯭ꯌꯨꯃꯦꯟ ꯔꯥꯏꯠꯀꯤ ꯗꯤꯄ꯭ꯂꯣꯃꯥꯗꯣ ꯑꯗꯨꯝ ꯂꯤꯁꯤꯡ ꯃꯉꯥꯅꯤ ꯑꯗꯨ ꯏꯍꯣꯡ ꯍꯣꯡꯅꯤ ꯗꯤꯄ꯭ꯂꯣꯃꯥꯗꯣ ꯌꯥꯝ ꯇꯥꯡꯉꯦ ꯍꯥꯏ
ꯍꯜꯂꯣ
ꯇꯥꯏꯌꯦ ꯇ
ꯍꯂꯣ
ꯇꯥꯏꯌꯦ ꯅꯪ ꯇꯥꯗ꯭ꯔꯕꯣ ꯍꯜꯂꯣ ꯇꯥꯕ꯭ꯔꯣ ꯇꯥꯕ꯭ꯔꯣ ꯑꯣ ꯑ ꯆꯞ ꯆꯞ ꯂꯦꯞꯄ꯭ꯔꯥ
ꯑꯂꯤ ꯄꯦ ꯀꯅꯥꯥꯏꯅꯤ ꯇꯌꯥꯗꯁꯤ
ꯍꯨꯡꯒꯤ ꯑꯩꯒꯤꯔꯥ
ꯎꯝꯃ ꯗꯤ꯭ꯂꯣꯃꯁꯤ ꯀ ꯇꯦ
ꯈꯪꯗꯦ ꯃꯣꯏ ꯑꯗꯨ ꯍ꯭ꯌꯨꯃꯦꯟ ꯔꯥꯏꯠꯁꯀꯤ ꯗꯤꯄ꯭ꯂꯣꯃꯥꯗꯨꯅ ꯈꯔ ꯍꯣꯡꯉꯦ ꯑꯇꯣꯞꯄꯒꯤꯗꯨꯅ ꯈꯔ ꯇꯥꯡꯉꯦ ꯍꯥꯏ ꯃꯣꯏ ꯏꯆꯦ ꯑꯃ ꯅꯍꯥꯟ ꯊꯦꯡꯅꯕꯒ ꯃꯥꯅ ꯍꯥꯏꯔꯝꯕꯅꯦ ꯃꯥꯗꯣ ꯃꯥꯗꯤ ꯀꯩꯅꯣ ꯇꯥꯃꯤꯉꯥꯏ ꯅ꯭ꯌꯨꯁꯣꯂꯣꯖꯤ ꯍꯥꯏꯕ꯭ꯔꯥ ꯃ꯭ꯌꯨꯖꯌꯝꯒꯤ ꯃꯇꯝ ꯑꯗꯣ
ꯎꯝ
ꯍꯜꯣ ꯇ
ꯑꯗꯣꯁꯨ ꯗꯤꯄ꯭ꯂꯣꯃꯥꯔꯣ
ꯗꯤꯄ꯭ꯂꯣꯃꯥ ꯆ ꯆꯍꯤ ꯃꯒꯤ
ꯀꯌꯥꯎꯗꯕ
ꯈꯣꯡꯒꯤ ꯃꯃꯜ ꯂꯤꯁꯤꯡ ꯀꯌꯥꯕꯅꯣ ꯅꯤꯄꯥꯟ ꯍꯥꯏꯔꯣ ꯀꯩꯅꯣ ꯑꯣꯏ ꯍꯥꯏꯅ
ꯍꯦꯜꯂꯣ
ꯍꯂꯣ ꯇꯥꯏ ꯇꯥꯏ
ꯐꯦꯗ ꯀꯌꯥ ꯍꯥꯏꯕ
ꯂꯤꯁꯤꯡ ꯅꯤꯄꯥꯜ ꯑꯩꯠ ꯊꯥꯎꯖꯟꯃꯨꯛ ꯑꯣꯏ ꯃꯥꯜꯂꯦ
ꯗꯤꯄ꯭ꯂꯣꯃ ꯑꯗꯨꯝ ꯆꯪꯉꯤꯅꯦ
ꯇꯦ
ꯑꯗꯨ ꯅꯪ ꯇꯧꯧꯗꯔꯗꯤ ꯀꯥꯟꯅꯕ ꯇꯧꯍꯧꯕꯅꯦ ꯐꯩꯗ ꯀꯣ
ꯎꯝ
ꯏꯃꯤ ꯇꯤꯡꯉꯦ ꯍꯥꯏꯔ ꯀꯥꯟꯅꯗꯕꯗ ꯂꯤꯁꯤꯡ ꯇꯔꯦꯠ ꯅꯤꯄꯥꯜ ꯑꯗꯨꯝ ꯇꯔꯥ ꯃꯌꯥ ꯑꯗꯨꯝ ꯇꯤꯡꯉꯒ ꯀꯝꯄ꯭ꯌꯨꯇꯔꯗ ꯑꯣꯏꯔꯁꯨ ꯇꯥꯡꯉꯁꯨ ꯇꯧꯍꯧꯔꯗꯤ ꯐꯩꯗꯅ
ꯍꯣꯏ ꯎꯝ ꯃꯤ ꯐꯣꯔꯦꯟ ꯂꯦꯡꯒ꯭ꯋꯦꯖ ꯇ ꯌꯥꯝ ꯇꯝꯅꯌꯦꯕ
ꯎꯝ
ꯑꯗꯣ ꯆꯍꯤ ꯃꯉꯥꯁꯨ ꯑꯣꯏ ꯍꯥꯏꯌꯦꯦ ꯈꯤꯇꯪ ꯆꯪꯖꯟꯉꯔꯒ ꯑꯥꯏꯒꯤꯗꯨꯨꯄꯥꯥꯏ ꯈ ꯀ ꯑꯗꯨꯝ ꯂꯩꯅꯕꯖꯥꯠꯦ ꯑꯗꯨ ꯑꯣꯏꯗꯤ ꯍꯣꯁꯇꯦꯜꯗꯨꯗ
ꯆ ꯆꯍꯤ ꯃꯥ ꯑꯗꯨꯗꯤ ꯔꯦ
ꯁꯨꯝ ꯑꯦꯛꯖꯥꯝꯒꯨꯝ ꯑꯦꯇꯦꯝ ꯇꯧꯔꯝꯝꯕꯅꯤꯅ ꯌꯥꯕ ꯆꯥꯠꯗ
ꯍꯣꯏ ꯌꯥꯌꯥꯝꯕꯗꯤ ꯌꯥꯏꯦ ꯎꯝ ꯑꯗꯨ ꯉꯥꯈꯣꯛ ꯁꯨ ꯆꯇꯥ ꯑꯗꯨꯕꯨ ꯄꯩꯁꯥꯗꯨ ꯀꯃꯥꯏꯅ ꯇꯧꯗꯅ ꯑꯩꯕꯨꯗꯤ ꯍꯥꯏꯅ ꯍꯥꯏꯅ ꯄꯨꯔꯅꯤꯅꯦ
ꯃꯥ ꯆꯪꯒꯥꯅꯤ ꯀꯩꯅꯣ ꯃꯥꯏ ꯑꯗꯥꯥ ꯌꯥꯗꯕꯩꯅꯦ
ꯃ ꯑꯣꯕꯤꯤꯁꯔ
ꯃꯥꯅꯦ
ꯑꯗꯨꯗꯤ ꯆꯪꯐꯝ ꯊꯣꯛꯏꯗ
ꯊꯣꯛꯑꯦ ꯑꯗꯨ ꯑꯗꯥꯥꯔ ꯌꯥꯗꯕ ꯃꯥꯏ ꯑꯗꯥꯥꯔꯗꯨꯒ ꯀꯩꯅꯣꯗꯨꯒ ꯕꯦꯡꯇꯨꯒ ꯂꯤꯡꯇꯣ ꯁꯤꯗꯦꯠ ꯑꯣꯏꯅꯗꯕꯩꯅꯤ ꯑꯗꯨꯒꯤꯅꯦ
ꯇꯤꯌ ꯂꯒꯄ ꯑꯏꯗꯦ ꯇꯤ ꯇꯤꯃꯔ
ꯑꯁ ꯃꯥ ꯃꯊꯥ ꯁꯥꯔꯤꯕꯅꯤꯅꯦ ꯃꯥꯁꯨ ꯁꯇꯥꯗ ꯄꯩꯁꯥꯗꯣ ꯃꯥꯒꯤ ꯑꯦ ꯍꯣꯁꯇꯦꯜꯒꯤ ꯑꯦꯠꯃꯤꯁꯟ ꯇꯧꯕꯗꯣ ꯄꯗꯅꯤ ꯀꯗꯤ ꯄꯩꯁꯥ ꯎꯈꯤꯕꯅꯦ ꯑꯗ ꯄꯩꯁꯥꯗꯣ ꯁꯤꯡꯒꯗꯕꯅꯦꯕ ꯍꯣꯁꯇꯦꯜꯒꯤ ꯄꯩꯁꯥ ꯁꯤꯡꯉ ꯍꯥꯏꯕꯅꯤ ꯑꯗꯣ ꯄꯩꯁꯥ ꯆꯪꯉꯛꯇ ꯑꯁꯥꯏ
ꯄꯩꯁꯥꯥꯅ ꯑꯦꯗꯃꯤꯁꯟ ꯃꯉꯥꯔꯣ
ꯂꯤꯁꯤꯡ ꯀꯌꯥꯅꯣ ꯂꯤꯁꯤꯡ ꯃꯥꯄꯜ
ꯑ ꯃꯄꯟꯗ
ꯑꯝ
ꯑꯁ ꯌꯥ ꯍꯥꯏ
ꯑꯗꯨꯒ ꯇꯪꯥꯏ ꯇꯪꯈꯥꯏ ꯌꯥꯝꯅ ꯌꯨꯝꯗꯩ ꯊꯥꯔꯛꯄ ꯇꯪꯈꯥꯏ ꯌꯥꯝꯅ ꯄꯨꯕꯅꯦꯕ
ꯎꯝ ꯍꯣꯏ ꯌꯨꯝꯅ ꯌꯨꯝꯗꯩ ꯑꯣꯏꯔꯗꯤ ꯐꯔ ꯃꯤ ꯄꯩꯁꯥꯗꯨꯗꯤ ꯃꯥ ꯃꯊꯥ ꯁꯥꯔꯝꯒꯅꯤ
ꯎꯝ
ꯀꯨꯏꯔꯦꯅ ꯄꯨꯔꯛꯁꯦ ꯊꯥ ꯑꯃꯅꯤꯅꯤ ꯑꯥ
ꯑꯩꯅ ꯃꯊꯪꯗꯩꯗꯤ ꯅꯪ ꯆꯥꯛꯔꯇꯨꯅ ꯇꯧ ꯊꯣꯡꯖꯥꯔꯣꯅ ꯍꯥꯏ
ꯌꯥꯎꯁꯟ ꯀꯩꯀꯥꯗꯦ
ꯂꯩꯗꯦꯗꯅ
ꯍꯣꯏ
ꯀ ꯄꯩꯁꯥꯗꯣ ꯏꯟꯗꯁꯁꯕꯨꯁ ꯂꯩꯒꯗꯤ ꯝ ꯍꯥꯏꯖ ꯋꯥꯅꯤꯗ ꯑꯗꯨꯝ ꯇꯦꯔꯦ ꯃꯦꯔꯦꯅꯤꯗ ꯆꯞ ꯃꯥꯟꯅꯩꯕ
ꯍꯣꯏ
ꯌꯥꯝ ꯀꯥ ꯍꯦꯟꯅ ꯌꯥꯝ ꯍꯦꯟꯅ ꯁꯦꯞ ꯇꯧꯕꯅꯦꯠꯇꯦ ꯍꯣꯏ ꯁꯦꯞ ꯇꯧꯕꯕꯨꯗꯤ ꯇꯧꯋꯦꯀꯣ ꯆꯥꯛ ꯊꯣꯡꯖꯕ ꯀꯩꯅꯣ ꯆꯥꯛ ꯄꯣꯏ ꯊꯣꯡꯖꯔꯕꯅꯤꯅ ꯆꯆꯥꯄꯣꯛ ꯆꯥꯗ ꯀꯥ ꯍꯦꯟꯅ ꯆꯥꯗꯦꯕ ꯆꯥꯗꯗꯤ ꯆ ꯄꯨꯊꯣꯛꯑꯄ ꯂꯩ ꯂꯩꯅ ꯀꯖ ꯆꯥꯏꯅ
ꯑ ꯅꯨꯡꯊꯤꯟꯜꯒꯤ ꯆꯔꯥ ꯋꯥꯕꯩ ꯑꯃꯁꯨꯛꯨ ꯆꯥꯔꯛꯀꯅꯤ ꯆꯥꯛ ꯊꯣꯡꯉꯗꯤ ꯑꯗꯨꯝ ꯀꯩꯁꯨ ꯆꯥꯗ꯭ꯔꯦꯕ ꯈꯜꯂꯕꯅꯤꯅ
ꯑꯝ
ꯅꯅꯦ ꯍꯥꯏꯁꯨꯁꯨ ꯖꯨꯟ ꯊꯥꯁꯤ ꯑꯃ ꯂꯧꯕ꯭ꯔꯥ ꯅꯠꯇ꯭ꯔꯗꯤ ꯖꯨꯟ ꯊꯥ ꯀꯥꯏꯁꯤ ꯂꯧꯔꯒ ꯊꯥ ꯀꯥꯏꯅ ꯂꯧꯗꯕ
ꯎꯝ
ꯁꯨꯂꯥꯏꯗꯦ ꯅꯥꯈꯩꯁꯤꯡꯅ ꯑꯗꯨꯃꯥꯏꯅ ꯇꯧꯕ ꯇꯧꯔꯒꯦ ꯇꯧꯕꯅꯦ
ꯅꯪ ꯀꯩꯅꯣ ꯗꯤꯖꯔꯇꯦꯁꯟ ꯑꯣꯏꯗ꯭ꯔꯤꯐꯥꯎ ꯂꯩꯈꯤꯒꯦ ꯍꯥꯏꯔꯕ
ꯅ ꯍꯟꯅꯛ ꯨꯟ ꯁꯤꯗꯤꯤ ꯂꯩ ꯌꯦꯦ ꯌꯦ ꯈꯔ ꯂꯩ
ꯎꯝ
ꯆꯠꯂꯁꯨ ꯖꯨꯂꯥꯏꯗ ꯆꯠꯁꯤꯔ ꯈꯟ
ꯌꯨꯝꯗ ꯃꯇꯝ ꯈꯔ ꯂꯩꯔꯣꯏꯗ꯭ꯔꯣ ꯅꯪ ꯑꯗꯣ
ꯍꯣꯏ ꯈꯔ ꯍꯞꯇꯥ ꯑꯃ ꯂꯩꯒꯗ꯭ꯔꯥ ꯌꯦꯡꯉꯅꯤ ꯖꯨꯟ ꯂꯣꯏꯔꯝꯗꯥꯏ ꯆꯠꯄꯁꯨ ꯌꯥꯏꯗ
ꯎꯝ ꯑꯩꯗ ꯉꯥꯏꯍꯥꯎ ꯂꯩꯌꯦ ꯑꯩꯈꯣꯏꯒꯤ ꯗꯦꯠ ꯇ꯭ꯋꯦꯟꯇꯤ ꯋꯥꯟꯗꯒꯤ ꯑꯗꯨꯗꯩ ꯆꯠꯁꯤꯔꯥꯅ ꯈꯜꯂꯤꯅꯦ
ꯅꯣꯏ ꯅ ꯆꯕ ꯆꯥꯔꯦ ꯀ
ꯎꯝ
ꯐꯤꯌꯥꯔꯋꯦꯜꯗ ꯎ ꯖꯥ ꯇꯁꯟ ꯂꯣꯏꯗ꯭ꯔꯤ ꯃꯃꯥꯡꯗ ꯇ ꯇꯧꯒ ꯍꯥꯏꯈꯤꯕ ꯃꯥꯜꯂꯦ
ꯆꯠꯣ ꯆꯀꯣ ꯆ
ꯇꯨꯁꯤꯅ
ꯆꯁ
ꯍꯣꯏ
ꯑꯩ ꯑꯗꯨꯗꯤ ꯗ꯭ꯔꯦꯁ ꯑꯨꯛ ꯂꯩꯅꯤꯡꯉꯛꯀꯅꯤꯌꯦ
ꯑꯩꯁꯨ ꯕꯤꯇꯤ ꯂꯩꯇꯕꯅꯦ ꯅꯖꯥꯅ ꯆꯠꯁꯤ ꯆꯠꯁꯤ ꯃꯥꯗꯤ ꯌꯥꯝ ꯂꯩ ꯆꯠꯅꯤꯡꯕ ꯃꯥꯜꯂꯦ ꯑꯔꯣꯏꯕꯁꯨ ꯑꯣꯏꯔꯦꯗꯅ ꯁꯤꯗꯩ ꯐꯤꯌꯔ ꯌꯥꯎꯕꯁꯨ ꯐꯪꯉꯔꯣꯏ ꯍꯥꯏꯕ
ꯎꯝ
ꯄꯩꯁꯥ ꯂꯩꯇꯦ ꯄꯩꯁꯥ ꯂꯩꯇꯦ ꯎ ꯐꯨꯏ ꯂꯧꯕ ꯄꯩꯁꯥ ꯂꯩꯇꯦ ꯗꯦ ꯐꯤ ꯑꯣꯏꯅ ꯈꯟꯕ ꯍꯥꯏꯩꯅꯗꯤ ꯑꯍꯥꯟꯕ ꯐꯤꯒ ꯐꯅꯦꯛꯕꯨꯗꯨ ꯂꯩꯔꯁꯨ ꯑꯩ ꯐꯨꯔꯤꯦ ꯇꯣꯞꯇ ꯂꯩ ꯀꯦꯗꯅ ꯇꯣꯄꯃꯣ ꯂꯒꯅꯕꯔ ꯀꯅꯤꯗꯅꯔꯝ ꯆꯪꯉ ꯇ꯭ꯔꯨꯛꯗꯤ ꯀꯝꯄꯜꯁꯔꯤ ꯂꯧꯔꯅꯤ ꯂꯧꯕ꯭ꯔꯥ ꯅꯠꯇ꯭ꯔꯒ ꯇꯨꯕ꯭ꯔꯥ ꯇꯧꯔꯁꯨ ꯅꯣꯏ ꯄꯩꯁꯥ ꯂꯩꯇꯦ ꯍꯥꯏꯕ ꯎꯝ ꯀ ꯀꯩꯀꯩ ꯁꯦꯠꯅꯒꯦ ꯍꯥꯏꯕ ꯃꯩꯇꯩ ꯗ꯭ꯔꯦꯁ ꯑꯃ ꯅꯠꯇ꯭ꯔꯗꯤ ꯁꯅꯩ ꯁꯦꯠꯅꯩ ꯍꯥꯏꯕ ꯑ ꯃꯥꯏ ꯁꯁ ꯀꯣꯏꯕ ꯆꯪꯕꯅꯤꯅ ꯁꯥꯔꯤ ꯂꯧꯕꯤꯒꯦ ꯇꯥꯍꯧꯕꯅꯤ ꯀꯛꯇꯤ ꯀꯛꯈ꯭ꯔꯕꯅꯤ
ꯌꯥꯏꯩꯅ ꯑꯗꯨꯗ
ꯑꯗꯨꯁꯨ ꯑꯩ ꯅꯨꯡꯉꯥꯏꯇꯦ ꯑꯔꯨꯕ ꯈꯔꯗꯤ ꯍꯟꯖꯤꯟꯈꯤꯅꯤ ꯑꯩ ꯄꯦꯁꯥ ꯆꯉ
ꯅꯤ
ꯐꯨꯔꯤꯠꯇꯨꯁꯨ ꯑꯃꯨꯛ ꯁꯕꯨꯗꯤ ꯂꯧꯈ꯭ꯔꯗꯨꯕꯨ ꯐꯤꯗꯥꯗꯣ ꯑꯃꯨꯛ ꯐꯖꯗ꯭ꯔꯗꯤ ꯈꯪꯗꯦꯗꯅ
ꯎꯝ ꯑꯗꯨꯝ ꯀꯩꯅꯣ ꯇꯧꯔꯣꯏꯔ ꯄꯣꯠꯇꯣ ꯂꯥꯛꯑꯒ ꯂꯣꯏꯅ ꯇꯨꯔꯣ
ꯍꯣꯏ ꯕ꯭ꯂꯥꯎꯁ ꯀꯩꯀꯥꯗꯣ ꯌꯦꯡꯉꯅꯤꯗ ꯑꯗꯨꯗꯤ ꯀꯛ ꯈꯥ ꯃꯅꯦ ꯈꯔ ꯋꯥꯠꯂꯤꯉꯦ ꯌꯥꯗ ꯈꯪꯗꯦ ꯅꯪꯒꯗ
ꯑꯣꯀꯦ
ꯅꯪꯁꯤꯂ ꯁꯥꯏ ꯁꯕꯅ
ꯁꯪ ꯂꯩꯗ ꯌꯥꯔꯣꯏ
ꯑ ꯃꯥꯡ ꯍꯥꯏ
ꯑꯩ ꯑꯗꯨꯝ ꯋꯥꯏꯔꯤꯅꯦ ꯑꯩꯉꯣꯟꯗꯒꯤ
ꯗꯅꯣ ꯃꯟꯗ ꯌꯥꯝ ꯄꯛꯆꯥꯏꯅꯤ
ꯌꯥꯔꯤ ꯅꯤꯡꯊꯉ ꯀ ꯅꯣꯛꯅꯤꯡꯉꯦ
ꯍꯣꯏ ꯅꯪꯒꯤ ꯑꯃꯗꯣ ꯀꯣ
ꯎꯝ ꯑꯩ ꯑꯗꯨꯁꯨ ꯆꯠꯅꯤꯡꯗ ꯍꯥꯏꯕꯐ ꯂꯩꯇ꯭ꯔꯦ
ꯑꯗꯣ ꯍꯟꯗꯛꯇꯤ ꯇꯧꯔꯛꯑꯔꯣꯏꯗ ꯍꯟꯗꯛꯇꯤ
ꯍꯟꯗꯕꯤꯌꯨ ꯑꯩꯈꯣꯏ ꯏꯟꯇ꯭ꯔꯗꯛꯁꯟ ꯇꯧꯕꯁꯨ ꯂꯩꯇꯦ ꯄꯔꯐꯃꯦꯟꯁ ꯆꯥꯎꯗꯣꯁ ꯂꯥꯏꯇꯦ ꯍꯥꯥ
ꯌꯥꯝ ꯈ꯭ꯋꯥꯏꯗꯒꯤ ꯏꯀꯥꯏꯈꯤꯕ ꯇꯥꯡꯀꯛꯅꯤꯕ
ꯍꯣꯏ ꯍꯣꯏ ꯑꯗꯨꯗꯤ ꯑꯩꯗꯤ ꯎꯍꯧꯗ꯭ꯔꯦꯕ
ꯍ ꯅꯤꯡꯦ ꯀꯥꯎꯜꯗ꯭ꯔꯦ ꯑꯦꯗ ꯇꯂ ꯝꯅꯤꯒꯪꯅ ꯍꯧꯖꯤꯛꯁꯤꯅ ꯈꯪꯕ꯭ꯔꯥ ꯂꯥꯏꯔꯤꯛ ꯄꯥꯕꯁꯤꯅ ꯑꯗꯨ ꯅꯤꯡꯁꯤꯡꯉꯒ ꯀꯅꯤ ꯏ ꯀꯥꯏꯅꯤ ꯍꯥꯏꯕ ꯏꯇꯣꯝꯇ ꯑꯩ
ꯑ ꯅ ꯇ ꯍꯨ ꯅ ꯀꯥꯏꯁ ꯅ ꯃꯥꯅ
ꯍꯣꯏ ꯃꯤ ꯗꯦꯕ꯭ꯔꯣꯃꯤ ꯇꯥꯒꯂꯣ ꯃꯤꯠꯇ ꯁꯪꯇ ꯌ ꯎꯔꯦ ꯀꯥꯏꯕꯗꯤ ꯀꯥꯏ ꯃꯤꯅꯦ ꯍꯧꯅꯤ ꯀꯥꯏꯗ
ꯏꯁꯀꯥꯡꯖꯦ ꯎꯝ
ꯍꯣ ꯌꯥꯎꯔꯦ ꯌꯥꯎꯔꯦ ꯐꯔꯦ
ꯎꯝ ꯑꯗꯨꯗꯦ ꯃꯥꯗꯣ ꯎꯝ ꯊꯝꯃꯃꯁꯦ
ꯎꯝ
ꯀꯣꯗ ꯃꯁꯂꯦ ꯍ ꯕꯥ
ꯎꯝ ꯎꯝ
ꯁꯃꯣꯅꯥ